ꯍꯜꯂꯣ
ꯍꯜꯂꯣ
ꯑ ꯇꯝꯕ꯭ꯔꯥ
ꯇꯥꯏꯌꯦ ꯀꯩꯗꯧꯔꯤꯒꯦ
ꯀꯩꯁꯨ ꯇꯧꯟꯗꯦ ꯆꯥꯛꯆꯥ ꯇꯣꯛꯄꯒ ꯐꯝꯃꯒ ꯂꯩꯕ
ꯑꯣ ꯅꯣꯡ ꯆꯨꯕ꯭ꯔꯣ ꯑꯗꯨꯗ
ꯆꯨꯋꯦ ꯅꯣꯡ ꯆꯨꯋꯦ
ꯑꯣ
ꯅꯣꯏꯗꯁꯨ ꯆꯨꯕ꯭ꯔꯥ
ꯑꯩꯈꯣꯏꯗꯤ ꯅꯣꯡ ꯆꯨꯗꯦ ꯍꯧꯖꯤꯛꯇꯤ
ꯅꯣꯏ ꯑꯣ
ꯇꯥꯗꯔꯦ ꯑꯃ ꯇꯥ
ꯑꯈꯣꯏꯗꯗꯤ ꯅꯣꯡ ꯆꯨꯔꯒꯅꯦ
ꯑꯣ ꯋꯦꯗꯔ ꯅꯨꯡꯉꯥꯏꯕ꯭ꯔꯥ ꯅꯠꯇ꯭ꯔꯒ ꯑꯗꯨꯝ ꯀꯩꯇꯥꯔꯦ
ꯅꯨꯡꯉꯥꯏꯌꯦ ꯌꯥꯝ ꯀꯟꯕ ꯅꯠꯇꯦ ꯇꯞꯅ ꯇꯞꯅ ꯆꯨꯕꯋꯥꯅꯤ
ꯑꯣ ꯀꯩ ꯃꯊꯦꯜ ꯆꯥꯔꯒꯦ ꯅꯣꯡ ꯆꯨꯔꯕꯅꯤꯅ ꯉꯁꯦ
ꯑꯁ ꯉꯁꯤꯗꯤ ꯌꯦꯟꯁꯥ ꯊꯣꯡꯕ ꯆꯥꯏ
ꯏꯁ ꯑꯗꯨꯗꯤ ꯋꯦꯗꯔꯒ ꯌꯥꯝ ꯆꯥꯟꯅꯔꯤꯅꯦ ꯍꯥꯎꯕꯁꯦ ꯍꯥꯏꯅ
ꯅꯣꯏꯗꯤ
ꯑꯩꯈꯣꯏꯁꯦ ꯌꯦꯟꯖꯔꯦ ꯑꯗꯨ ꯋꯦꯗꯔꯗꯤ ꯅꯨꯡꯉꯥꯏꯇꯦ
ꯅꯣꯏꯁꯦ ꯅꯪꯁꯦ ꯃꯩꯇꯩꯔꯥ ꯅꯠꯇ꯭ꯔꯒꯅ ꯅꯣꯡꯃꯩ
ꯃꯩꯇꯩꯅꯤ ꯃꯩꯇꯩꯅꯤ
ꯃꯥꯅꯦꯕ ꯃꯔꯣꯟꯗꯨꯁꯨ ꯌꯥꯝ ꯁꯦꯡꯅ ꯉꯥꯡꯉꯦꯕ
ꯃꯔꯣꯟ ꯁꯦꯡꯕꯩꯅꯤ
ꯃꯔꯣꯟ ꯁꯦꯡꯅ ꯉꯥꯡꯉꯦꯕ ꯃꯥꯏꯀꯩꯂꯣꯟꯣꯗ
ꯑꯥ
ꯑꯩꯈꯣꯏꯅ ꯉꯥꯡꯕꯅ ꯈꯣꯏꯔꯗꯅ ꯕꯣꯔ ꯌꯦꯉꯣꯏꯗ ꯇꯨꯝꯕ ꯇꯨꯝꯃ ꯀꯩꯅꯣ ꯇꯧꯅꯉꯥꯏꯒꯤꯅꯤ
ꯍꯧꯒꯠꯄ ꯊꯦꯡꯅꯕꯅꯦꯕ ꯐꯩꯌꯦ ꯐꯩꯌꯦ ꯃꯩꯁꯥ ꯇꯥ ꯐꯩ
ꯗꯂꯂꯤ ꯕꯣꯜ ꯌꯦꯡꯂꯒ ꯇꯨꯝꯃꯁꯨ ꯑꯣꯛꯂꯣꯏ
ꯎꯝ ꯕꯦꯇꯤꯡꯒꯨꯝꯕ ꯊꯥꯔꯒ ꯄꯩꯁꯥ ꯇꯥꯟꯕꯁꯨ ꯌꯥꯗꯦ ꯌꯥꯏꯒ
ꯑꯗꯨ ꯉꯝꯗ꯭ꯔꯗꯤ
ꯑꯗꯨ ꯌꯦꯡꯕ ꯇꯥꯔꯦ ꯈꯤꯇꯪ ꯍꯩꯁꯤꯡꯅ ꯊꯥꯕ ꯇꯥꯔꯦ
ꯑꯩꯗꯤ ꯎꯝ ꯑꯃꯐꯥꯎ ꯀꯩꯅꯣ ꯇꯧꯗꯦ ꯌꯦꯡꯅꯤꯡꯗꯦ ꯑꯩꯅ ꯌꯦꯡꯅꯤꯡꯕꯗꯤ ꯔꯣꯅꯥꯜꯗꯣ ꯈꯛꯇ ꯔꯣꯅꯥꯜꯗꯣ ꯆꯠꯈ꯭ꯔꯦ ꯑꯃꯌꯨꯝ
ꯔꯣꯅꯥꯜꯗꯣ ꯆꯠꯈ꯭ꯔꯦ ꯑꯩꯒꯤꯁꯨ ꯑꯩꯁꯨ ꯔꯣꯅꯥꯜꯗꯣꯒꯤ ꯄꯦꯟꯗꯦ ꯑꯗꯣ ꯑꯗꯨꯅꯥꯜꯗ ꯆꯠꯈ꯭ꯔꯦ ꯑꯗꯣ ꯍꯧꯖꯤꯛꯇꯤ ꯐ꯭ꯔꯥꯟꯁꯇ ꯑꯣꯏꯅ ꯁꯞꯄꯣꯔꯠ ꯇꯧꯋꯤ
ꯑꯩꯗꯤ ꯔꯣꯅꯥꯜꯗꯣ ꯈꯛꯇ ꯄꯥꯝꯕꯅꯦ ꯑꯇꯣꯞꯄꯁꯨ ꯄꯥꯝ ꯄꯥꯝꯗꯦ
ꯔꯣꯅꯥꯜꯗꯣ ꯄꯥꯝꯃꯤꯁꯤꯅ ꯀꯩꯒꯤꯔꯣ ꯍꯥꯏꯕꯗꯤ ꯔꯤꯖꯟ ꯑꯃꯗꯤ ꯂꯩꯔꯝꯒꯅꯤꯗꯅ
ꯈꯪꯗꯦ ꯑꯩꯗꯤ ꯍꯦꯛ ꯋꯥꯔꯜ ꯀꯞ ꯌꯦꯡꯕ ꯑꯩꯅ ꯒ꯭ꯌꯥꯟ ꯇꯥꯕꯗ ꯍꯧꯔꯛꯄ ꯂꯄꯗꯒꯤꯀꯣ ꯑꯗꯨꯝ ꯔꯣꯅꯥꯜꯗꯣ ꯄꯥꯝꯈ꯭ꯔꯦ
ꯎ
ꯃꯥꯅ ꯉꯝꯒꯦꯔꯥ ꯉꯝꯃꯣꯏꯒꯦꯔꯥ ꯑꯗꯨꯝ ꯄꯥꯝꯃꯦ ꯃꯥ ꯂꯩꯔꯗꯤꯀꯣ ꯑꯗꯨꯝ ꯕꯣꯜꯗꯣ ꯊꯦꯡꯉꯁꯨ ꯑꯗꯨꯝ ꯌꯦꯡꯕꯅꯦꯕ ꯑꯁ ꯑꯩꯈꯣꯏ ꯕꯣꯜ ꯌꯦꯡꯕ ꯆꯠꯄ ꯀꯥꯟꯗꯀꯣ ꯖꯥꯠ ꯖꯥꯠ ꯇꯧꯅꯦ ꯍꯥꯟꯅ ꯑꯩꯈꯣꯏꯅ ꯀꯩꯅꯣ ꯇꯧꯔꯤꯉꯩꯗꯗꯤ ꯋꯥꯔꯜ ꯀꯞ ꯍꯧꯔꯛꯄ ꯀꯥꯟꯗꯗꯤꯀꯣ ꯁꯁꯨꯃꯥꯏꯅ ꯐꯣꯟꯒꯨꯝꯕꯁꯨ ꯐꯖꯅ ꯄꯥꯏꯗꯕꯅꯦꯕ
ꯑꯥ
ꯑꯗꯨꯒꯤ ꯀꯩꯅꯣ ꯇꯧꯕꯅꯦꯕ ꯌꯨꯝꯗ ꯇꯤꯚꯤꯗ ꯌꯦꯡꯂꯒ ꯃꯤ ꯃꯌꯥꯝ ꯃꯌꯥꯝ ꯌꯦꯡꯕꯗꯣ
ꯑꯥ
ꯃꯤ ꯃꯌꯥꯝ ꯃꯌꯥꯝ ꯌꯦꯡꯂꯒ ꯎ ꯂꯥꯎꯔꯒ ꯉꯥ ꯃꯤ ꯄꯨꯟꯅ ꯏꯃꯨꯡ ꯑꯃꯗ ꯇꯨꯝꯃꯤꯟꯅꯔꯒ ꯂꯥꯎꯕ ꯈꯣꯠꯄ ꯇꯧꯕꯗ ꯅꯨꯡꯉꯥꯏꯗꯅ ꯅꯣꯡꯃ ꯑꯃꯅꯦ ꯔꯣꯅꯥꯜꯗꯨꯒꯤ ꯔꯣꯅꯥꯜꯗꯣꯅ ꯇꯥꯕ ꯀꯥꯟꯗ ꯑꯩꯒꯤ ꯏꯅꯥꯎꯅꯨꯄꯤ ꯑꯃ ꯂꯩꯌꯦ ꯍꯧꯖꯤꯖꯤꯛꯇꯤ ꯑ ꯒꯂꯣꯔꯗ ꯑꯦꯔ ꯍꯣꯁꯔꯤꯁ ꯑꯣꯏꯔꯒ ꯂꯩꯈ꯭ꯔꯦꯕ ꯃꯥꯗꯣ ꯑꯩꯉꯣꯟꯗ ꯍꯥꯏꯕ ꯏꯆꯦ ꯍꯣꯔꯦꯟꯅ ꯅꯪꯅ ꯔꯣꯅꯥꯜꯗꯣ ꯍꯦꯛ ꯎ ꯁꯥꯟꯅꯔꯝꯗꯥꯏꯗ ꯑꯩꯉꯣꯟꯗ ꯍꯧꯗꯣꯛꯎꯀꯣ ꯍꯥꯏꯕ ꯑꯗꯨꯗꯤ ꯑꯩꯅ ꯍꯧꯗꯣꯛꯀꯦ ꯍꯣꯏ ꯇꯨꯝꯃꯨ ꯇꯨꯝꯃꯨ ꯍꯥꯏꯔꯒ ꯇꯨꯝꯍꯟꯈ꯭ꯔꯕ ꯑꯩꯅ ꯍꯧꯗꯣꯛꯄ ꯀꯥꯟꯗꯅꯦ ꯑꯩꯈꯣꯏꯒꯤ ꯑꯉꯥꯡ ꯑꯣꯏꯔꯤꯉꯩꯗ ꯌꯥꯝꯅ ꯇꯨꯝꯅꯤꯡꯕ ꯇꯥꯏꯃꯤꯡꯗꯣ
ꯑ
ꯑꯗꯨꯀꯥꯟꯗ ꯑꯩꯅ ꯑꯁꯃꯥꯏꯅ ꯍꯔꯥꯎꯃꯟꯕꯒꯤ ꯍꯧꯒꯠꯂꯣ ꯍꯧꯒꯠꯂꯣꯅ ꯍꯧꯗꯣꯛꯈ꯭ꯔꯕ ꯀꯟꯅ ꯑꯗꯨꯒꯤ ꯃꯥꯁꯦ ꯄꯨꯔꯥ ꯃꯪꯒꯨꯝ ꯍꯥꯡꯒꯨꯝ ꯍꯥꯏꯅ ꯍꯧꯒꯠꯂꯒ ꯑꯩꯒꯤ ꯃꯥꯏꯗ ꯈꯨꯠꯄꯥꯡ ꯊꯥꯕꯅꯦ
ꯑꯗꯨꯅ ꯃꯤꯠꯇꯀꯣ ꯑꯩꯗꯤ ꯁꯥꯎꯅꯤꯡꯃꯟꯕꯒꯤ ꯑꯩꯅ ꯍꯥꯏꯕ ꯑꯩꯁꯦ ꯃꯉꯣꯟꯗ ꯑ ꯉꯁꯥꯏ ꯑꯩꯁꯨ ꯈꯪꯉꯦꯕ ꯃꯥꯗꯣ ꯇꯨꯝꯅꯤꯡꯕꯒꯤ ꯑꯩꯉꯣꯟꯗ ꯐꯨꯕꯅꯦꯕꯗ ꯑꯗꯨ ꯑꯣꯏꯔꯁꯨ ꯌꯥꯝ ꯅꯥꯈ꯭ꯔꯕꯗꯨꯣ ꯃꯪꯗ ꯑꯣꯏꯒꯦꯔꯛ ꯀꯅꯤ ꯑꯗꯨꯗꯤ ꯑꯩꯅ ꯁꯥꯎꯅꯤꯡꯃꯜꯂꯒ ꯍꯧꯒꯠꯂꯛ ꯀꯥꯟꯗ ꯌꯥꯔꯦ ꯅꯪ ꯑꯃꯨꯛ ꯍꯟꯅ ꯑꯩꯉꯣꯟ ꯇꯧꯍꯧꯗꯣ ꯍꯥꯏꯒꯅꯨ ꯑꯩ ꯅꯪꯒꯤ ꯍꯧꯗꯣꯛꯄ ꯀꯤꯌꯦ ꯃꯤꯉꯣꯟꯗ ꯄꯪꯐꯣꯛ ꯐꯑꯦ ꯍꯥꯏꯔꯒ ꯑꯗꯨ ꯅꯨꯃꯤꯠꯇꯣ ꯃꯥꯗꯤ ꯑꯗꯨꯝ ꯇꯨꯝꯃꯒ ꯊꯝꯅꯝꯈ꯭ꯔꯦ ꯊꯅꯝꯂꯒ ꯍꯧꯒꯠꯂꯀꯥꯟꯗ ꯏꯆꯦ ꯅꯪꯗꯤ ꯑꯩꯉꯣꯟꯗ ꯍꯧꯁꯨ ꯍꯧꯗꯣꯛꯇꯦ ꯍꯥꯏ ꯑꯩꯅ ꯌꯥꯔꯦ ꯔꯣꯅꯥꯜꯗꯨꯣꯒ ꯄꯨꯡ ꯀꯈꯤꯈꯤꯔꯦ ꯔꯣꯅꯥꯜꯗꯨꯒꯤ ꯍꯟꯗꯛꯇ ꯈꯨꯄꯥꯛꯥꯛ ꯆꯥꯔꯦ
ꯑꯣꯗ ꯃꯥꯁꯨ ꯈꯪꯕꯣꯏ ꯂꯥꯛꯄꯣꯏ
ꯑ ꯑꯗꯨꯁꯨ ꯑꯩꯁꯨ ꯇꯞꯅ ꯍꯧꯗꯣꯛꯇ꯭ꯔꯕ ꯑꯩꯁꯨ ꯌꯥꯝꯅ ꯍꯔꯥꯎꯕꯒꯨꯝ ꯀꯔꯤꯒꯨꯝ ꯆꯠꯅꯤꯡꯃꯟꯕꯗꯣ ꯕꯣꯜ ꯍꯧꯔꯅꯤ ꯍꯥꯏꯕꯒꯤ ꯑꯗꯨꯒꯤ ꯌꯥꯝ ꯐꯤꯟꯅ ꯀꯧꯈ꯭ꯔꯕ ꯑꯩꯗꯣ ꯃꯉꯣꯟꯗ ꯍꯧꯒꯠꯂꯛ ꯍꯧꯒꯠꯂꯛꯑꯣ ꯔꯣꯅꯥꯜꯗꯣ ꯔꯣꯅꯥꯜꯗꯣ ꯂꯥꯛꯈ꯭ꯔꯦ ꯂꯥꯛꯈ꯭ꯔꯦ ꯀꯥꯏ ꯇꯧꯔꯒ ꯑꯩ ꯍꯧꯗꯣꯛꯈ꯭ꯔꯕꯗꯤ ꯑꯗꯨꯒꯤ ꯃꯥꯁꯦ ꯀꯔꯤ ꯍꯥꯏꯔꯤꯁꯥ ꯇꯨꯝꯅꯤꯡꯕꯒꯨꯝ ꯀꯔꯤꯗꯣ ꯑꯗꯣ ꯑꯉꯥꯡꯗꯣ ꯌꯥꯝꯅ ꯖꯥꯠꯖꯥꯠ ꯇꯧꯧꯕꯅꯦꯕ ꯅꯨꯃꯤꯠ ꯑꯃꯗ ꯕꯣꯜ ꯌꯦꯡꯕ ꯂꯣꯏꯔꯒ ꯐꯛ ꯇꯣ ꯐꯅꯤꯒ ꯁꯤꯂꯒꯠ ꯆ ꯌꯥꯎ ꯌꯥꯎ
ꯃꯥꯒꯤ ꯃꯥꯒꯤ ꯕ꯭ꯔꯦꯟꯗ ꯑꯇꯣꯞꯄ ꯋꯥꯈꯜ ꯑꯃ ꯈꯟꯕꯩꯅꯦ ꯃꯥꯅ ꯑꯗꯨ ꯇꯧꯋꯗ ꯑꯗꯨꯃꯥꯏꯅ ꯑꯗꯨꯝ
ꯇꯧꯕꯅꯤ ꯃꯥꯗꯣ ꯑꯌꯥꯝꯕ ꯃꯇꯝꯅꯀꯣ
ꯎꯝ
ꯍꯧꯖꯤꯛꯄꯨꯗꯤ ꯑꯁ ꯃꯥꯅ ꯍꯦꯟꯅ ꯒ꯭ꯌꯥꯟ ꯇꯥꯈ꯭ꯔꯦ ꯌꯥꯝꯅ ꯑꯍꯥꯟꯕ ꯑꯣꯏꯕ ꯑꯩꯈꯣꯏ ꯃꯤꯁꯦ ꯍꯟꯅꯕ ꯅꯠꯇꯦꯕ ꯏꯅꯥꯎ ꯅꯨꯄꯤꯁꯦ ꯏꯄꯥ ꯏꯄꯥ ꯄꯣꯛꯃꯤꯟꯅꯕꯀꯣ
ꯀꯥꯖꯤꯤꯟ ꯆꯇꯔ
ꯀꯖꯤ ꯂꯩꯕ ꯃꯥꯁꯦ ꯑꯩꯉꯣꯟꯗ ꯑꯩꯅ ꯆꯍꯤ ꯑꯃ ꯍꯟꯕ
ꯑꯗꯨꯗꯤ ꯌꯥꯝ ꯈꯦꯠꯅꯕ ꯅꯠꯇꯦ
ꯈꯦꯟꯅꯗꯤ ꯑꯗꯨ ꯑꯣꯏꯔꯁꯨ ꯑꯗꯨꯝ ꯏꯆꯦ ꯏꯆꯦ ꯑꯗꯨꯝ ꯀꯧꯔꯒ ꯀꯧꯕ ꯀꯧꯕꯅꯦꯕ ꯃꯥꯅ ꯑꯩꯉꯣꯟꯗ
ꯆꯍꯤ ꯀꯌꯥ ꯁꯨꯔꯒꯁ ꯁꯤꯁꯇꯔ
ꯑꯩꯁꯦ ꯇ꯭ꯋꯦꯟꯇꯤ ꯐꯥꯏꯚ ꯄ꯭ꯂꯁ ꯇ꯭ꯋꯦꯟꯇꯤ ꯐꯥꯏꯚ ꯃꯊꯛꯇ ꯂꯩꯗ꯭ꯔꯦ
ꯑꯗꯨꯗꯤ ꯇ꯭ꯋꯦꯟꯇꯤ ꯁꯤꯛꯁ ꯁꯨꯃꯥꯏꯅ ꯂꯩꯕ꯭ꯔꯥ ꯇ꯭ꯋꯦꯟꯇꯤ ꯁꯕꯦꯟ ꯇ꯭ꯋꯦꯟꯇꯤ ꯁꯤꯛꯁ
ꯅꯪꯁꯤꯌꯥ
ꯅꯠꯇꯦꯗꯁꯤꯁꯦ
ꯑꯩꯁꯥ ꯑꯦꯛꯖꯦꯛ ꯍꯥꯏꯔꯛꯣꯅꯦ ꯀꯌꯥꯝ ꯃꯥꯟꯕ꯭ꯔꯣ ꯑꯩꯁꯨ ꯑꯩꯈꯣꯏꯅꯤꯁꯨ ꯕꯣꯜꯗ ꯄꯩꯁꯥ ꯊꯥ ꯅꯠꯇ꯭ꯔꯁꯨ ꯆꯍꯤꯗ
ꯍꯝ ꯑꯩꯅ ꯁꯨꯝ ꯈꯟꯕꯗ ꯑꯩꯅ ꯑꯦꯛꯁꯄꯦꯛ ꯇꯧꯕꯗ ꯆꯍꯤꯗꯣ ꯇ꯭ꯋꯦꯟꯇꯤ ꯐꯥꯏꯚ ꯑꯞ ꯑꯣꯏꯔꯒꯗꯤ ꯇꯣꯏꯟꯇꯤ ꯁꯕꯦꯟ ꯑꯞꯀꯃꯤꯡ ꯇ꯭ꯋꯦꯟꯇꯤ ꯁꯚꯦꯟꯒꯨꯝꯕ ꯑꯣꯏꯔꯝꯒꯗ꯭ꯔꯥ ꯑꯗꯨꯃꯥꯏꯅ ꯃꯥꯜꯂꯤ
ꯊꯤꯅꯦ
ꯃꯠꯇꯒ ꯌꯦꯂꯦ
ꯑꯥ
ꯑꯦ ꯑꯗꯨꯗꯤ ꯇ꯭ꯋꯦꯟꯇꯤ ꯇ꯭ꯋꯦꯟꯇꯤ ꯅꯥꯏꯟ
ꯎ ꯇꯤꯟ ꯇ꯭ꯋꯦꯟꯇꯤꯗꯥꯏꯟ
ꯇ꯭ꯋꯦꯟꯇꯤ ꯅꯥꯏꯟ ꯑꯩ ꯏꯁ ꯑꯩꯈꯣꯏꯗꯒꯤ ꯆꯍꯤ ꯑꯅꯤꯃꯨꯛ ꯍꯜꯂ‌ꯦ ꯑꯗꯨꯗꯤ
ꯑꯥ ꯇꯤꯟꯇꯤꯅꯏ
ꯑꯩꯈꯣꯏꯅꯒ ꯇ꯭ꯋꯦꯟꯇꯤ ꯁꯚꯦꯟ ꯑꯣꯏꯕ
ꯑꯣ
ꯐꯨꯠꯕꯣꯜ ꯐꯨꯠꯕꯣꯜꯦ ꯆꯍꯤꯗꯤ ꯌꯥꯝꯣ ꯌꯨꯝ ꯄꯥꯜꯂꯕ ꯏꯆꯦꯕꯣ
ꯑ
ꯄꯥꯟꯗ꯭ꯔꯤ
ꯑꯥ ꯑꯗꯨꯝ ꯃꯤꯡ ꯀꯧꯔꯛꯑꯣ
ꯃꯤꯡꯈꯪꯖꯏ
ꯅꯠꯇꯦ ꯂꯩꯌꯦꯗꯅ
ꯑꯣꯀꯦ ꯑꯣꯀꯦ ꯑꯦꯛꯁ ꯋꯥꯏ ꯖ‌ꯦꯠ ꯍꯥꯏ ꯇꯥꯔꯦ
ꯌꯥꯝ ꯑꯍꯟ ꯁꯥꯅꯤꯡꯗꯦ
ꯅꯎꯅꯤꯡꯉꯦꯗ
ꯑꯣ ꯅꯧꯅꯉꯥꯏꯒꯤ ꯀꯟꯅ ꯍꯣꯠꯅꯔꯤꯕꯅꯤ
ꯐꯤꯖꯤꯀꯦꯜ ꯀꯩꯀꯥꯗꯣ ꯑꯗꯨꯝ ꯀꯩ ꯍꯥꯏꯇꯥꯔꯦ ꯑꯁ ꯑꯗꯨꯝ ꯂꯩ ꯃꯦꯟꯇꯦꯟ ꯇꯧꯔꯅꯤ ꯅꯧꯕꯅꯤꯅ ꯃꯤꯁꯦ
ꯑ ꯀꯩꯅꯣ ꯇꯧꯋꯦ ꯃꯤꯅꯗꯤ ꯃꯥꯟꯗꯦ ꯃꯥꯟꯗꯦ ꯑꯗꯨꯝ ꯍꯥꯏꯌꯦ ꯍꯦ
ꯑꯗꯨꯅ ꯅꯪꯁꯨ
ꯀꯪꯕ꯭ꯔꯥ ꯅꯠꯇ꯭ꯔꯒ ꯅꯣꯏꯕ꯭ꯔꯣ
ꯀꯪꯉꯤ ꯃꯤ
ꯑꯦ ꯑꯗꯨ ꯑꯣꯏꯔꯗꯤ ꯃꯥꯜꯂꯝꯒꯅꯤ ꯑꯉꯥꯡ
ꯃꯤ ꯄꯤ ꯍꯥꯏꯗꯤ ꯐꯥꯏꯚ ꯐꯥꯏꯚ ꯄꯣꯏꯟ ꯇꯨꯗ ꯂꯩꯌꯦ
ꯐꯥꯏꯚ ꯄꯣꯏꯟ ꯇꯨꯗꯨꯗꯤ ꯅ‌ꯦꯝꯃꯦꯍꯦ
ꯅ‌ꯦꯝꯃꯦ
ꯑꯩꯅ ꯐꯥꯏꯚ ꯄꯣꯏꯟ ꯇꯦꯟ ꯂꯩꯌꯦꯕ
ꯅꯨꯄꯥꯗꯤ ꯋꯥꯡꯕꯅ ꯐꯩꯅ ꯅꯨꯄꯤꯗꯤ ꯌꯨ ꯌꯥꯝ ꯋꯥꯡꯃꯜꯂꯗꯤ ꯑꯩ ꯈꯪꯗꯦ ꯑꯩꯒꯤ ꯃꯣꯠꯇꯨꯅꯤꯀꯣ
ꯍꯣꯏ ꯍꯣꯏ ꯅꯨꯄꯤꯁꯦ ꯑꯩꯒꯤ ꯑꯩꯒꯤ ꯃꯣꯠꯇꯁꯨ ꯈꯤꯇꯪ ꯄꯤꯛꯄ ꯃꯤꯅ ꯑꯗꯨꯝ ꯌꯦꯡꯕ ꯅꯨꯡꯉꯥꯏ ꯍꯥꯏꯗꯤ ꯅꯨꯡꯁꯤꯕꯗꯣ ꯑꯣꯏꯌꯦꯕ ꯑꯗꯨꯒ ꯑꯗꯨꯝ ꯅꯨꯄꯤ ꯋꯥꯡꯕꯁꯦ ꯄꯣꯁꯇꯤ ꯑꯗꯨꯝ ꯇꯥꯏꯑ ꯍꯥꯏꯕꯗꯤ ꯃꯣꯏꯒꯤ ꯃꯣꯗꯂꯤꯡꯒꯨꯝꯕ ꯂꯥꯏꯟꯗ ꯆꯪꯕ ꯈꯣꯠꯄ
ꯃꯥꯅꯦ ꯃꯥꯅꯦ ꯑꯗꯨꯒꯨꯝꯕꯗꯗꯤ ꯐꯖꯕ ꯑꯗꯣ ꯑꯩꯗꯤ ꯏꯁꯥꯅꯀꯣ ꯍꯥꯏꯅꯗꯕ ꯋꯥꯡꯃꯟ ꯃꯁꯦ ꯑꯗꯨꯁꯨ ꯋꯥꯡꯉꯒ ꯂꯩꯗꯅ ꯆꯥꯡ ꯑꯃꯗ ꯑꯃꯨꯛꯀ ꯅꯣꯔꯃꯜꯂꯁꯨ ꯑꯃꯨꯛꯀ ꯊꯤꯕ
ꯍꯝ
ꯑꯃꯨꯛꯀ ꯅꯨꯄꯤꯅ ꯅꯤꯃꯒ ꯅꯣꯡꯕꯁꯤꯗꯤ ꯁꯨꯖꯤꯟꯕ ꯑꯃ ꯃꯥꯜꯂꯦ
ꯍꯝ
ꯀꯥꯔꯤ ꯍꯥꯏꯅꯤ ꯌꯥꯝ ꯊꯤꯗꯤ ꯊꯤꯚꯅꯤ ꯈꯪꯗꯦ ꯒ꯭ꯌꯥꯟ ꯇꯥꯗꯦ
ꯎꯝ ꯅꯣꯏꯕꯁꯦ ꯅꯣꯏꯕ ꯄꯣꯠꯁꯦ ꯑꯗꯨꯝ ꯀꯩ ꯍꯥꯏꯇꯥꯔꯦ ꯃꯤꯁꯦ ꯑꯗꯨꯝ ꯊꯤꯖꯤꯟꯕꯅꯤ
ꯑꯗꯨ ꯑꯣꯏꯔꯁꯨ ꯄꯤꯟꯊꯣꯛꯄ ꯇꯥꯔꯦ ꯃꯤ ꯑꯩꯅ ꯁꯦꯝꯕ ꯍꯩꯕ ꯅꯠꯇꯕꯅꯤꯅꯀꯣ
ꯎꯝ
ꯂꯥꯏꯅ ꯄꯤꯔꯛꯄꯅꯤꯅ ꯋꯥꯡꯅꯤꯡꯉꯁꯨ ꯋꯥꯡꯕ ꯌꯥꯗꯕꯅꯤꯅ ꯑꯗꯨꯝ
ꯑꯩꯁꯨ ꯑꯩꯁꯨ ꯀꯩ ꯍꯥꯏꯇꯥꯔꯦ ꯁꯤꯛꯁ ꯁꯤꯛꯁ ꯋꯥꯟ ꯁꯤꯛꯁ ꯇꯨ ꯃꯨꯛꯀꯗꯤ ꯋꯥꯡꯅꯤꯡꯕꯅꯦ ꯅꯠꯇ꯭ꯔꯁꯨ ꯁꯤꯛꯁ ꯐꯥꯎꯗꯤ ꯋꯥꯡꯅꯤꯡꯕꯅꯤ
ꯌꯥꯔꯦ ꯑꯗꯨꯗꯒꯤ ꯍꯦꯟꯅ ꯋꯥꯡꯉꯦꯗ ꯀꯌꯥꯃꯨꯛ ꯋꯥꯡꯒꯦꯕ ꯑꯩ ꯃꯤ ꯋꯥꯡ
ꯐꯥꯏꯚ ꯄꯣꯏꯟ ꯍꯥꯏꯗꯤ ꯐꯥꯏꯚ ꯄꯣꯏꯟ ꯇꯦꯟꯗ ꯂꯣꯏꯁꯤꯜꯂꯦ ꯍꯥꯏꯕ ꯑꯗꯨꯝ ꯑꯩꯗꯤ ꯁꯤꯛꯁꯃꯨꯛ ꯋꯥꯡꯅꯤꯉ‌ꯦꯕ
ꯌꯥꯔꯦ ꯁꯤꯚꯥꯏ ꯆꯠꯂꯁꯨ ꯌꯥꯔꯅꯤ ꯑꯗꯨꯗꯤ
ꯑꯩꯁꯦ ꯐꯨꯠꯕꯣꯜ ꯁꯥꯟꯅꯩꯌꯦꯕ ꯐꯨꯠꯕꯣꯜ ꯁꯥꯟꯅꯔꯝꯃꯦꯕ ꯍꯥꯟꯅ ꯄ꯭ꯔꯣꯐꯦꯁꯅꯦꯜ ꯑꯥ ꯌꯧꯔꯝꯃꯦꯕ ꯑꯥ ꯌꯧꯅ ꯁꯥꯟꯅꯔꯝꯃꯦꯕ
ꯍꯧꯖꯤꯛꯇꯤ ꯀꯩꯗꯧꯔꯕ
ꯍꯧꯖꯤꯛꯇꯣ ꯑꯩꯗꯣ ꯈꯨꯔꯨꯒꯤ ꯅꯤ ꯏꯟꯖꯔꯤ ꯂꯩꯒꯤꯕꯗꯒꯤ ꯁꯥꯟꯅꯕ ꯂꯦꯞꯄꯨꯔꯦ ꯑꯗꯨꯒ ꯍꯧꯖꯤꯛꯅ ꯑꯃꯨꯛꯀ ꯕꯣꯛꯁꯤꯡꯗꯧ ꯑꯣꯟꯗꯕ
ꯑꯁ ꯅꯥꯗꯕ꯭ꯔꯥ ꯃꯤꯅ ꯊꯤꯟꯕꯗꯣ
ꯅꯥꯕꯗꯤ ꯅꯥꯏꯌꯦ ꯑꯗꯨ ꯑꯣꯏꯔꯒꯁꯨ ꯐꯤꯜ ꯇꯧ ꯑꯩꯉꯣꯟꯗ ꯐꯤꯜ ꯇꯧꯔꯀꯥꯟꯗ ꯌꯥꯝ ꯅꯨꯡꯉꯥꯏꯕꯗꯣ ꯑꯅꯥꯕꯕꯁꯤꯅ ꯀꯩ ꯍꯥꯏꯇꯥꯔꯦ ꯅꯨꯡꯉꯥꯏꯕ ꯑꯣꯏꯕꯗꯨ ꯑꯣꯏꯌꯦꯕ
ꯇ꯭ꯔꯪꯒ ꯆꯠꯇꯕ꯭ꯔꯕ
ꯇꯔꯪ ꯆꯠꯄ ꯈꯣꯠꯄ ꯍꯥꯏꯕꯁꯤ ꯏꯁ꯭ꯄꯥꯔꯤꯡ ꯍꯥꯏꯅ ꯑꯩꯈꯣꯏꯅ ꯀꯟꯅ ꯀꯟꯅ ꯊꯤꯟꯊꯅꯔꯛꯄ ꯃꯇꯝꯗꯣ ꯑꯗꯨꯗ ꯅꯥꯕ ꯋꯥꯅꯦꯕꯀꯣ ꯑꯗꯣ ꯑꯗꯨꯝ ꯀꯤꯟꯁꯦ ꯇꯣꯏꯅ ꯆꯥꯔꯛꯑꯗꯤ ꯅꯥꯗꯦ ꯑꯗꯨꯕꯨ ꯅꯨꯡ ꯁꯤꯒꯤ ꯖꯣ ꯂꯥꯏꯟꯁꯦ ꯆꯥꯛ ꯁꯥꯕ ꯃꯇꯝꯗ ꯌꯥꯝ ꯅꯥꯏꯑꯌꯦꯕ ꯑꯗꯨꯝ ꯅꯨꯡꯇꯤꯒꯤ ꯑꯗꯨꯝ ꯊꯤꯟꯅꯔꯗꯤ
ꯑꯩꯗꯤ ꯉꯝꯃꯣꯏ
ꯅꯥꯥꯟꯊꯣꯏꯨ ꯅꯨꯡꯉꯥꯏꯕꯅꯦꯍꯦ ꯌꯦꯡꯉꯣ ꯑꯝꯇꯪꯗꯤ ꯐꯤꯜ ꯇꯧꯋ ꯂꯥꯏꯐꯇ
ꯑꯩ ꯑꯩ ꯑꯩ ꯑꯩꯁꯦ ꯕꯣꯛꯆꯗ ꯆꯠꯀꯂꯧꯕ ꯗꯤ
ꯌꯦ ꯅꯪꯒꯤ ꯋꯦꯠꯇꯗꯤ ꯅꯪꯒꯤ ꯋꯦꯠꯇꯗꯤ ꯂꯩꯔꯝꯒꯅꯤ ꯀꯩꯅꯣ ꯑꯁꯣꯟ ꯑꯁꯣꯟꯕ
ꯑꯁ ꯀꯗꯥꯏꯗꯒꯤꯅꯣ ꯃꯤꯅ ꯑꯃꯨꯔꯛ ꯊꯤꯜꯂꯗꯤ ꯑꯗꯨꯝ
ꯅꯣꯛ ꯆꯠꯈꯤꯗꯅꯦꯈ
ꯃꯥꯏꯒ ꯂꯣꯏꯅꯃꯛ ꯁꯦꯞ ꯃꯥꯅꯗꯗꯅ
ꯐꯨꯠꯕꯣꯜꯁꯦ ꯌꯥꯝ ꯄꯥꯝꯖꯔꯕꯕ
ꯑꯩꯗꯤ ꯕꯣꯜꯗꯤ ꯑꯩꯈꯣꯏ ꯄꯥꯝꯃꯦꯀꯣ ꯁꯥꯟꯅꯅꯤꯡꯉꯤ ꯑꯗꯨ ꯕꯨꯛꯁꯤꯠꯒꯨꯝꯕꯗꯤ ꯑꯩꯗꯤ ꯀꯤꯌꯦ ꯑꯁ ꯃꯤꯅ ꯊꯤꯟꯕ ꯑꯃꯔꯛ ꯊꯤꯟꯕ ꯑꯩ ꯑꯃꯐꯥꯎ ꯈꯨꯠ ꯍꯟꯕ ꯉꯝꯒꯗꯕ ꯃꯥꯟꯗꯦ
ꯍꯝ ꯐꯨꯠꯕꯣꯜꯗꯤ ꯅꯨꯡꯉꯥꯏꯕꯅꯦꯍ ꯐꯨꯠꯕꯣꯜ ꯊꯥꯏꯅ ꯑꯩꯅ ꯀꯩ ꯍꯥꯏꯇꯥꯔꯦ ꯐꯨꯠꯕꯣꯜ ꯁꯥꯟꯅꯕ ꯃꯇꯝꯗ ꯍꯧꯖꯤꯛꯁꯨ ꯑꯗꯨꯝ ꯁꯥꯟꯕꯨꯗꯤ ꯁꯥꯟꯅꯩꯑꯕꯀꯣ ꯑꯗꯣ ꯑꯩꯒꯤ ꯒꯣꯜꯗꯤ ꯑꯣꯏꯈꯤꯗ꯭ꯔꯦꯕ ꯐꯨꯠꯕꯣꯜꯗꯣ ꯍꯥꯏꯕꯗꯤ ꯑꯩ ꯀꯩ ꯍꯥꯏꯇꯥꯔꯦ ꯈꯟꯗꯣꯛꯈ꯭ꯔꯦꯕ ꯑꯩꯗꯣ ꯏꯟꯖꯔ ꯏꯟꯖꯔꯤ ꯌꯥꯝ ꯂꯩꯕ ꯍꯥꯏꯇꯥꯔꯦ ꯈꯣꯡꯗꯣ ꯈꯨꯔꯨꯗꯣ ꯑꯩ ꯑꯦꯁ ꯑꯦꯜꯒꯤ ꯑꯦꯝ ꯁꯤ ꯑꯦꯜꯗ ꯁꯣꯛꯈꯤꯕ
ꯑꯗꯨꯅꯦ ꯑꯗꯨ ꯐꯍꯜꯂꯒ ꯑꯃꯨꯛꯀ ꯆꯠꯂꯨꯅ ꯑꯩꯅ ꯂꯥꯎ ꯒꯤꯅ ꯅꯪꯅꯥ ꯁꯥꯟꯅꯕ ꯈꯅ